ꯑꯁꯣꯝ ꯀꯩꯗꯧꯕꯤꯔꯤ
ꯑꯥ ꯑꯥ ꯀꯔꯤꯁꯨ ꯇꯧꯗꯦ ꯑꯗꯨꯝ ꯀꯣꯜ ꯇꯧꯔꯒꯥ ꯂꯩꯌꯦꯗꯥ
ꯀꯣꯜ ꯇꯧꯔꯥ ꯂꯩꯌꯦ
ꯍꯣꯏ ꯂꯣꯏꯔꯦ ꯍꯧꯖꯤꯛꯇꯤ ꯅꯪꯕꯨ ꯀꯣꯜ ꯉꯥꯏꯔꯒꯥ ꯂꯩꯕꯥꯅꯤꯗꯥ ꯑꯈꯣꯏꯗꯤ
ꯃꯥꯅꯦ ꯃꯥꯅꯦ ꯌꯥꯝ ꯊꯥꯒꯠꯆꯔꯦ ꯐꯣꯟ ꯄꯥꯏꯈꯠꯄꯤꯕꯒꯤ ꯗꯥꯃꯛ
ꯎꯝ ꯇꯣꯔꯁꯂꯥꯏꯁꯨ ꯑꯃꯨꯛ ꯄꯤꯒꯅꯤ ꯌꯥꯝ ꯊꯥꯒꯠꯆꯔꯦ ꯑꯃꯨꯛꯀꯥ
ꯅꯪ ꯑꯗꯨ ꯍꯥꯏꯔꯥ ꯄꯤꯅꯤꯡꯗ꯭ꯔꯦ
ꯍꯪꯒꯣꯏ ꯐꯥꯕ ꯆꯠꯀꯦ ꯍꯪꯒꯣꯏ ꯐꯥꯕ ꯆꯠꯀꯦꯅꯥ
ꯀꯩꯅꯣ ꯍꯪꯒꯣꯏꯗꯤ
ꯑꯣ ꯒꯔꯥꯎꯟ ꯍꯪꯉꯣꯏ ꯑꯁ ꯑꯗꯨꯃꯥꯏꯅꯥ ꯇꯧꯗꯔꯥꯁꯨ ꯌꯥꯏꯗꯥ ꯒꯌꯥꯟ ꯇꯥꯔꯗꯤ ꯌꯥꯏꯗꯥ ꯑꯈꯣꯏ ꯆꯠꯇ꯭ꯔꯥꯁꯨ ꯃꯣꯏ ꯌꯥꯝ ꯐꯥꯔꯗꯤ ꯄꯤꯒꯦ ꯍꯥꯏꯌꯦ
ꯅꯣꯏ ꯀꯔꯤꯅ ꯐꯥꯗꯣꯏꯕ?
ꯑꯁꯋꯥꯏ ꯆꯤꯠꯂꯥꯒ ꯅꯨꯄꯥ ꯑꯈꯣꯏ ꯆꯠꯍꯟꯒꯅꯤ ꯑꯗꯨꯒ ꯌꯥꯝ ꯐꯥꯔꯥꯗꯤ ꯑꯈꯣꯏꯗꯥꯁꯨ ꯄꯤꯒꯦ ꯍꯥꯏꯌꯦ ꯇꯣꯔꯁ꯭ꯂꯥꯏꯕꯨ ꯄꯤꯌꯣ ꯍꯥꯏꯌꯦ ꯑꯗꯨꯒꯤꯅꯦ
ꯍꯥꯉꯣꯏꯗꯤ ꯐꯥꯅꯤꯡꯕ ꯍꯥꯉꯣꯏꯗꯤ ꯐꯥꯅꯤꯡꯕ ꯇꯣꯔꯁꯂꯥꯏꯇꯤ ꯂꯩꯇꯥꯕꯥ
ꯎꯝ ꯌꯥꯝ ꯊꯣꯛꯑꯦ ꯍꯥꯏꯌꯦꯅꯥ ꯍꯟꯗꯛ ꯅꯣꯡ ꯈꯔꯥ ꯈꯔꯥ ꯆꯨꯕꯥꯒꯤ
ꯑꯣꯏꯕ꯭ꯔꯣ
ꯎꯝ ꯅꯣꯡ ꯈꯔꯥ ꯈꯔꯥ ꯆꯨꯕꯥꯒꯤ ꯌꯥꯝ ꯊꯣꯛꯄꯥ ꯍꯥꯎꯔꯦ ꯍꯥꯏꯌꯦ
ꯁꯣꯝ ꯁꯥꯏꯠꯇ ꯅꯣꯡ ꯀꯥꯟꯅ ꯆꯨꯕ꯭ꯔꯣ
ꯆꯨꯗꯦꯗꯥ ꯈꯤꯇꯪ ꯈꯤꯇꯪ ꯌꯥꯝ ꯀꯟꯅꯥ ꯆꯨꯕ ꯅꯠꯇꯦ ꯍꯥ
ꯀꯔꯤꯒꯤ ꯈꯤꯇꯪ ꯈꯤꯇꯪ ꯆꯨꯕ꯭ꯔꯣ
ꯈꯪꯗꯦ ꯅꯪꯅꯥꯔꯣ ꯌꯥꯝ ꯄꯨꯛ ꯊꯥꯜꯂꯦꯗꯥ ꯅꯪꯒꯤꯁꯨ ꯆꯥꯈ꯭ꯔꯕ꯭ꯔꯣ ꯍꯩꯩꯅꯥꯎꯗꯣ ꯍꯨꯝ ꯇꯥꯕ꯭ꯔꯣ ꯇꯥꯕꯔꯣ
ꯇꯥꯏꯌꯦ
ꯎꯝ ꯃꯤꯅ ꯋꯥ ꯉꯥꯡꯉꯥꯗꯤ ꯐꯖꯥꯅ ꯈꯨꯝꯃꯨꯀꯣ
ꯍꯨꯖꯤꯛ ꯈꯨꯝꯃꯤꯁꯤꯗꯤ ꯅꯣꯡ ꯂꯦꯞꯇ꯭ꯔꯤꯕꯣ ꯍꯥꯜꯂꯣ
ꯎꯝ ꯇꯥꯏꯌꯦ
ꯅꯣꯡ ꯂꯦꯞꯇ꯭ꯔꯤꯕꯣ
ꯎꯝ ꯈꯤꯇꯪ ꯃꯆꯥ ꯃꯆꯥ ꯇꯥꯏ ꯐꯖꯥꯅ ꯌꯦꯡꯔꯥꯗꯤ ꯑꯈꯣꯏ ꯏꯆꯦ ꯑꯃꯥ ꯑꯈꯣꯏ ꯍꯧꯖꯤꯛ ꯆꯠꯇꯣꯔꯝ ꯃꯆꯦ ꯏꯆꯦꯗꯥꯁꯨ ꯄꯥꯏꯕꯅꯦ ꯀꯣꯜ ꯇꯥꯎꯕ ꯌꯥꯏ ꯅꯣꯏꯁꯨ
ꯉꯁꯥꯏ ꯑꯈꯣꯏ ꯆꯠꯐꯝꯗꯨꯗ
ꯎꯝ
ꯃꯥꯁꯨ ꯄꯥꯏꯕ꯭ꯔꯣ
ꯄꯥꯏꯌꯦ ꯍꯣꯏ ꯑꯩꯉꯣꯟꯗꯥ ꯀꯣꯜ ꯇꯧꯔꯛꯀꯦ ꯍꯥꯏꯔꯒꯥ ꯇꯧꯔꯛꯇꯦ
ꯈꯣꯏ ꯌꯥꯎꯔꯤꯕꯗꯨꯗ ꯌꯥꯎꯕ꯭ꯔꯣ ꯃꯥꯁꯨ
ꯌꯥꯎꯋꯦꯕꯥ
ꯍꯣꯔꯦꯟ ꯀꯣꯟꯅꯥ ꯇꯞ ꯇꯞꯅꯥ ꯇꯧꯔꯛꯀꯦ ꯑꯗꯨꯕꯨꯗꯤ
ꯎꯝ ꯅꯝꯕ꯭ꯔ ꯊꯔꯇꯦ ꯃꯤ ꯈꯪꯗꯕꯁꯤꯡꯕꯨꯁꯨ ꯌꯥꯝ ꯀꯣꯟ ꯇꯥꯎꯋꯤꯗ ꯑꯈꯣꯏ
ꯈꯣꯡꯒꯅꯖꯨ ꯗꯧꯗ
ꯅꯣꯏ ꯗꯨꯀꯥꯟ ꯗꯨꯀꯥꯟ ꯂꯣꯟꯕꯗ ꯄꯨꯡ ꯀꯌꯥꯗ ꯂꯣꯟꯕ꯭ꯔꯥ
ꯇꯔꯨꯛ ꯇꯔꯨꯛꯃꯈꯥꯏꯗꯤ ꯇꯔꯨꯛꯇ ꯇꯣꯛꯑꯅꯤ ꯇꯔꯦꯠ ꯃꯈꯥꯏ ꯑꯋꯥꯏꯗ ꯂꯣꯟꯕ
ꯏꯁ ꯊꯦꯡꯉꯦꯅ
ꯊꯦꯡꯗꯦ ꯉꯟꯂꯦ
ꯊꯦꯡꯉꯦ ꯑꯩꯒꯤꯗꯤ
ꯅꯤꯄꯥꯟꯐꯥꯎ ꯐꯝꯁꯦ ꯍꯥꯏꯔꯀꯥꯟꯁꯤꯗ
ꯃꯤ ꯂꯥꯛꯑꯔꯣꯏ
ꯑꯗꯨꯒꯤ ꯇꯔꯦꯠꯇ ꯇꯔꯦꯠꯇ ꯂꯣꯜꯂꯤꯅꯤ
ꯀꯔꯤ ꯇꯧꯅꯤꯡꯉꯥꯏ ꯍꯥ ꯄꯩꯁꯥ ꯈꯔ ꯂꯩꯕꯒꯤ ꯁꯦꯀꯦꯟ ꯍꯦꯟ ꯌꯦꯡꯕ ꯆꯠꯅꯤꯡꯉꯦ ꯍꯥꯏꯌꯦ ꯅꯃꯥꯟꯅꯕꯤꯗꯣ
ꯑꯈꯣꯏꯒꯤ ꯃꯈꯣꯟ ꯇꯥꯕ꯭ꯔꯥ ꯕꯦꯛꯒ꯭ꯔꯥꯎꯟꯒꯤ
ꯇꯥꯗꯦ ꯑꯩꯈꯣꯏꯒꯤꯗꯤ ꯇꯥꯕ꯭ꯔꯣ
ꯇꯥꯗꯦ ꯑꯁ ꯑꯁꯤ ꯌꯥꯝ ꯇꯥꯒꯅꯨ ꯍꯥꯏꯕꯅꯦ
ꯁꯣꯝꯒꯤ ꯀꯣꯂꯦꯖ ꯏꯁꯇꯗꯤꯁꯇꯤ ꯂꯣꯏꯕꯤꯔꯕꯣ
ꯅꯣꯡ ꯂꯦꯞꯈ꯭ꯔꯦꯅ ꯀꯔꯤ ꯍꯥꯏꯕ꯭ꯔꯥ ꯀꯣꯂꯦꯖ ꯀꯔꯤ ꯍꯥꯏꯕ꯭ꯔꯥ
ꯀꯣꯂꯦꯖ ꯀꯩꯀꯥꯗꯤ ꯂꯣꯏꯕꯤꯔꯕꯣ
ꯉꯥꯏꯌꯣ ꯈꯣꯏꯗꯤ ꯀꯣꯂꯦꯖ ꯀꯕ ꯇꯣꯛꯈ꯭ꯔꯦꯅ
ꯀꯔꯤꯒꯤ ꯇꯣꯛ
ꯑꯁ ꯉꯥꯏꯌꯣ ꯖꯦꯁꯤꯕꯥꯑꯣ ꯅꯨꯄꯤ ꯅꯨꯄꯤ ꯊꯤꯈ꯭ꯔꯦꯀꯣ
ꯅꯣꯏ ꯈꯪꯗ꯭ꯔꯤꯕꯣ
ꯅꯍꯥꯟꯗꯣ ꯅꯪꯒꯤ ꯏꯁꯇꯦ ꯇꯥꯁꯇꯔꯥ ꯎꯋꯦ
ꯑꯩꯗꯤ ꯅꯨꯄꯤ ꯊꯤꯈ꯭ꯔ ꯑꯉꯥꯡ ꯑꯉꯥꯡ ꯁꯦꯝꯕ ꯍꯧꯔꯅꯤ ꯑꯇꯣꯞꯄ ꯂꯦꯚꯦꯜꯗ ꯑꯇꯣꯞꯄ ꯂꯦꯚꯦꯜꯗ ꯆꯪꯁꯤꯟꯈ꯭ꯔꯦ ꯃꯤꯗꯤ ꯃꯥꯏ ꯑꯣꯟꯁꯤꯟꯈ꯭ꯔꯦ ꯑꯗꯨꯁꯨ ꯅꯠꯇꯦ
ꯑꯣ
ꯃꯥꯅ ꯂꯧꯕ ꯌꯥꯗ꯭ꯔꯦ ꯍꯥꯏꯅ ꯂꯧꯕꯅꯦꯌꯦ ꯃꯥꯏ ꯅꯨꯄꯤꯗꯤ ꯃꯥꯒꯤ ꯅꯨꯄꯤꯗꯤ ꯆꯤꯡꯗ ꯑꯣꯖꯥ ꯇꯧꯔ ꯂꯩꯕ
ꯑꯣ
ꯑꯗꯨꯗ ꯃꯥꯅ ꯍꯧꯖꯤꯛ ꯃꯥꯅ ꯂꯩ ꯐꯝꯗꯒꯤ ꯃꯥ ꯅꯨꯄꯤ ꯑꯩꯈꯣꯏ ꯈꯨꯟ ꯆꯠꯂꯒ ꯃꯥꯅ ꯂꯧꯕ
ꯑꯣ ꯅꯣꯏꯁꯨ ꯌꯥꯎꯕ꯭ꯔꯅꯦ
ꯑꯩꯗꯤ ꯌꯥꯎꯗ꯭ꯔꯦ
ꯑꯣ
ꯒꯥꯔꯤ ꯃꯆꯥꯗ ꯆꯠꯂꯤꯌꯦ ꯀꯤꯂꯣꯃꯤꯇꯔ ꯀꯨꯟ ꯍꯦꯟꯅꯥ
ꯆꯦꯁ ꯌꯥꯝ ꯅꯨꯡꯁꯤꯕ ꯃꯥꯜꯂꯤꯀꯣ ꯃꯤꯗꯤ
ꯅꯨꯡꯁꯤꯕꯒꯤꯗꯃꯛ ꯁꯤꯕ ꯉꯝꯕ ꯃꯤ ꯍꯥꯏꯗꯨꯅꯤ ꯑꯁꯣꯝꯗꯤ ꯀꯣꯂꯦꯖ ꯀꯩꯒꯤ ꯇꯣꯛꯄꯤꯔꯤꯅꯣ
ꯀꯅꯥꯅ ꯂꯥꯏꯔꯤꯛ ꯄꯥꯅꯤꯡ ꯄꯥꯅꯤꯡꯒꯅꯤ ꯄꯥꯅꯤꯡꯗꯦ ꯑꯩꯈꯣꯏꯗꯤ ꯂꯥꯏꯔꯤꯛꯄꯨ ꯑꯁ ꯄꯥꯅꯤꯡꯗꯦꯗ ꯂꯥꯏꯔꯤꯛ ꯄꯥꯅꯤꯡꯗꯕꯒꯤ ꯇꯣꯛꯄꯅꯦ
ꯂꯥꯏꯔꯤꯛꯇꯣ ꯈꯔ ꯀꯟ ꯀꯟꯅ ꯄꯥꯎ ꯅꯠꯇ꯭ꯔꯗꯤ
ꯅꯥ
ꯄꯨꯟꯁꯤꯒꯤ ꯂꯥꯛꯀꯗꯕ ꯈꯣꯡꯊꯥꯡ ꯂꯨꯝꯒꯅꯤ
ꯏꯅꯥꯎ ꯅꯨꯄꯤꯒ ꯄꯥꯎ ꯐꯥꯎꯅꯕ꯭ꯔꯣ ꯍꯟꯗꯛꯁꯨ
ꯑꯩꯉꯣꯟꯗ ꯕ꯭ꯂꯣꯛꯀ ꯂꯣꯏ ꯊꯝꯈ꯭ꯔꯦꯗ ꯃꯤꯗꯤ ꯅꯨꯄꯥ ꯑꯇꯣꯞꯄ ꯐꯪꯒ꯭ꯔ ꯃꯥꯜꯂꯦꯗ
ꯃꯥꯁꯨ ꯑꯁꯤ ꯑꯁꯤ ꯄꯥꯏꯕꯅꯦ ꯃꯔꯛ ꯃꯔꯛꯇ ꯑꯩꯈꯣꯏ ꯑꯅꯤꯁꯨ ꯀꯣꯜ ꯇꯧꯋꯦ
ꯑꯩꯗꯤ ꯇꯜꯂ‌ꯦ
ꯈꯪꯗ‌ꯦꯗ ꯑꯩꯈꯣꯏꯗꯤ ꯅꫭꯏꯒꯤ ꯋꯥꯔꯤꯗꯤ ꯑ ꯆꯨꯝꯅ ꯑꯗꯨꯝ ꯍꯥꯡꯕꯅꯦ ꯃꯉꯣꯟꯗꯁꯨ ꯍꯪꯗꯦꯗ ꯑꯩꯗꯤ
ꯁꯤꯒꯨꯝꯕ ꯋꯥꯔꯤꯁꯦ ꯆꯪꯅꯤꯡꯗꯦ ꯃꯁꯥ ꯃꯁꯥꯒꯤ ꯇꯣꯉꯥꯟꯕꯅꯤꯅ ꯃꯥ ꯃꯥꯅ ꯄꯥꯝꯕꯅꯤꯅ
ꯑꯩꯅ ꯄꯥꯝꯖꯔꯁꯨ ꯃꯥꯅ ꯄꯥꯝꯗ꯭ꯔꯗꯤ ꯀꯩꯗꯧꯔꯨꯅꯤ ꯅꯠꯇ꯭ꯔꯣ
ꯑꯗꯨꯅꯦ ꯑꯩꯈꫭꯏꯁꯨꯅꯦ ꯆꯞ ꯃꯥꯟꯅꯩꯌꯦ ꯅꯨꯡꯁꯤꯕꯗꯗꯤ ꯑꯁ ꯋꯥ ꯍꯥꯏꯅꯤꯡꯗꯦꯗ ꯑꯩꯈꯣꯏꯗꯤ
ꯃꯥꯅꯤ ꯃꯥ ꯃꯥꯅ ꯊꯣꯛꯄ ꯇꯧꯕ ꯅꯨꯡꯕꯨ ꯅꯨꯡꯁꯤꯗꯤ ꯂꯥꯁꯇꯥ ꯂꯧꯅꯕ ꯑꯗꯨꯅꯤꯗꯅ ꯅꯨꯡꯁꯤꯕꯥ ꯍꯥꯏꯕꯗꯤ ꯆꯥꯕꯨ ꯆꯥꯅꯔꯗꯤ ꯂꯧꯅꯕ ꯅꯠꯇ꯭ꯔꯣ
ꯎꯝ ꯑꯗꯨꯅꯦ
ꯆꯅꯗ꯭ꯔꯦ ꯇꯣꯛꯑꯦ ꯑꯊꯣꯛꯄ ꯊꯤꯔꯦ ꯑꯗꯨꯁꯨ ꯆꯥꯅꯗ꯭ꯔꯦ ꯇꯣꯛꯑꯦ ꯅꯠꯇ꯭ꯔꯣ ꯄꯨꯟꯁꯤꯗꯤ ꯂꯥꯏꯐ ꯂꯥꯏꯐ ꯒꯣꯁ ꯀꫭꯟ ꯍꯥꯏꯌꫭ ꯍꯥ
ꯆꯨꯝꯃꯦ ꯆꯨꯝꯃꯦ ꯏꯇꯥꯥꯎ ꯅꯪꯁ‌ꯦ ꯌꯥꯝ ꯆꯨꯝꯃꯦ
ꯑꯩꯈꯣꯏꯅ ꯍꯥꯏꯗꯣꯔꯛꯄꯗꯤ ꯒꯨꯔꯨꯅ ꯍꯥꯏꯕꯒ ꯆꯞ ꯃꯥꯟꯅꯩ
ꯎꯝ ꯎꯝ ꯎꯝ
ꯄꯨꯡ ꯀꯌꯥꯗ ꯀꯛꯊꯠꯁꯦ ꯍꯥꯏꯕ꯭ꯔꯣ ꯁꯤꯁꯦ
ꯑꯁ ꯑꯗꯨꯃꯥꯏꯅ ꯍꯥꯏꯒꯅꯨ ꯍꯩ ꯄꯗꯤ ꯁꯇꯔꯗꯦ ꯑꯦ ꯁꯦꯇꯔꯗꯦꯗꯤ ꯑꯣꯐ ꯂꯩꯔꯣꯏꯀꯣ ꯅꯣꯏꯒꯤ ꯊꯕꯛꯇꯣ
ꯑꯩꯈꯣꯏꯔꯣ ꯂꯩꯔꯣꯏꯗ
ꯑꯦꯁ ꯅꯪꯒꯤꯗꯤ ꯇꯜꯂꯦꯗ ꯄꯩꯁꯥꯁꯨ ꯌꯥꯝ ꯎꯝ ꯈꯤꯇꯪ ꯈꯤꯇꯪ ꯄꯤꯔꯒ ꯅꯨꯃꯤꯠ ꯆꯨꯞꯄ ꯑꯗꯨꯝ ꯗꯨꯀꯥꯟ ꯆꯠ
ꯀꯩ ꯎꯄꯥꯏ ꯂꯩ ꯑꯩꯁꯨ ꯉꯝꯅ ꯉꯝꯅꯕ ꯍꯤꯡꯕ ꯍꯥꯏꯕꯗꯨꯅꯤ ꯅꯨꯡꯇꯤꯒꯤ ꯆꯔꯥ ꯋꯥꯠꯇꯅꯕ ꯍꯥꯏꯗꯨꯅ ꯍꯤꯡꯕ ꯋꯥꯅꯤ
ꯅꯪꯅ ꯇꯥꯟꯕꯗꯣ ꯆꯥꯕꯒꯨꯝꯅ ꯅꯣꯏꯒꯤ ꯏꯃꯨꯡꯗꯣ
ꯇꯞ ꯇꯞꯅ ꯅꯨꯡꯉꯥꯏꯔꯛꯀꯅꯤꯁꯦ ꯑꯗꯨꯒꯤ ꯋꯥꯔꯤꯕꯨꯗꯤ
ꯎꯝ ꯅꯣꯏ ꯅꯌꯥꯝꯕꯗꯣ ꯄꯨꯂꯣꯞ ꯆꯥꯕ ꯐꯪꯉꯗꯤ ꯅꯨꯡꯉꯥꯏꯈ꯭ꯔꯅꯤ
ꯃꯥꯅ ꯇꯧꯖꯕ ꯃꯥꯅ ꯇꯥꯟꯖꯕ ꯃꯥꯒꯤ ꯁꯦꯜꯅꯤ ꯑꯩꯒꯤ ꯅꯠꯇꯦ
ꯑꯗꯨ ꯑꯣꯏꯔꯁꯨ ꯈꯔ ꯅꯨꯡꯉꯥꯏꯅꯤꯅ ꯑꯩꯈꯣꯏ ꯋꯥꯕ ꯃꯇꯝꯗ ꯈꯔ ꯌꯦꯡꯕꯤ ꯌꫭ ꯍꯥꯏꯕ ꯃꯇꯝꯗ ꯑꯁꯤꯒꯨꯝꯕ ꯃꯤ ꯂꯥꯏꯕꯁꯦ ꯌꯥꯝ ꯐꯥꯕ ꯅꯠꯇ꯭ꯔꯣ
ꯂꯥꯏꯕꯛ ꯌꯥꯝ ꯐꯔꯦ
ꯑꯩꯅ ꯃꯩꯇꯩꯂꯣꯟ ꯉꯥꯡꯕꯁꯦ ꯌꯥꯝ ꯅꯨꯡꯁꯤꯌꯦ ꯍꯥꯏꯌꯦ ꯃꯤꯅ ꯅꯨꯡꯁꯤꯕ꯭ꯔꯥ ꯅꯪꯁꯨ
ꯑꯩꯗꯤ ꯅꯨꯡꯁꯤꯗ‌ꯦ ꯇꯥꯕꯨ ꯇꯥꯔꯗꯤ ꯀꯞꯅꯤꯡꯉꯤ
ꯀꯥꯄꯣ ꯀꯥꯄꫭ ꯅꯨꯡꯉꯥꯏ ꯇ‌ꯦꯍ‌ꯦ
ꯇꯥꯕꯨ ꯇꯥꯕꯤꯔꯗꯤ ꯑꯩꯗꯤ ꯀꯞꯄꯨ ꯀꯞꯅꯤꯡꯉꯤ
ꯑ ꯀꯔꯤ ꯍꯥꯏꯁꯤꯔꯥꯅ ꯅꯔꯥꯏꯕꯥꯛ ꯌꯥꯝ ꯐꯔꯦ ꯅꯪ ꯑꯩꯉꯣꯟꯗ ꯀꯣꯜ ꯇꯧꯕ ꯐꯪꯕꯁꯦ
ꯏꯔꯥꯏꯕꯥꯛ ꯐꯥꯔꯦ ꯍꯥꯏꯕ
ꯑꯉꯥꯡꯒꯤ ꯗꯥꯎ ꯌꯥꯝ ꯐꯥꯔꯦ ꯍꯥꯏꯕ
ꯗꯥꯎꯒꯤ ꯋꯥꯗꯤ ꯅꯪ ꯀꯣꯜ ꯇꯧꯔꯒ ꯗꯥꯎ ꯃꯥꯥꯡꯉꯤꯗ
ꯑꯁ ꯑꯩꯅ ꯅꯪꯉꯣꯟꯗ ꯊꯣꯜ ꯇꯥꯎꯑꯣ ꯍꯥꯏꯕꯒꯨꯝꯅ ꯄꯛꯇ꯭ꯔꯦ ꯏꯕꯨꯡꯉꯣ
ꯗꯥꯎ ꯗꯥꯎ ꯍꯥꯠꯂꯦ ꯗꯥꯎ ꯍꯥꯠꯂꯦ